ꯂꯣ ꯍꯜꯂꯣ
ꯑꯧ ꯇꯕ꯭ꯔꯥ
ꯇꯥꯏꯌꯦ ꯅꯪ ꯇꯥꯕ꯭ꯔꯣ
ꯎꯝ ꯇꯥꯏꯌꯦ ꯇꯥꯏꯌꯦ ꯀꯔꯤ ꯇꯧꯔꯤꯅꯣ
ꯆꯥꯛ ꯆꯥ ꯇꯣꯛꯔꯒ ꯑꯗꯨꯝ ꯑꯦ
ꯅꯣꯡ ꯆꯨꯕ꯭ꯔꯥ ꯅꯣꯏꯗ
ꯉꯁꯤꯗꯤ ꯆꯨꯗꯦꯗ
ꯑꯣ ꯅꯣꯡ ꯅꯣꯡ ꯆꯨꯕꯒꯤ ꯇꯥꯏꯞꯇ ꯇꯋꯥ
ꯉꯁꯤꯗꯤ ꯍꯧꯖꯤꯛꯇꯤ ꯆꯨꯗꯦ ꯌꯥꯝ ꯁꯥꯔ ꯂꯩꯍꯦ
ꯑꯣ
ꯅꯣꯏ ꯑꯗꯨꯝꯗ ꯆꯨꯕ꯭ꯔꯥ
ꯑꯥ ꯆꯨꯗꯦ ꯏꯁ ꯅꯨꯡꯁꯥ ꯁꯥꯃꯟꯕꯁꯤꯅ
ꯑꯈꯣꯏ ꯉꯁꯤꯗꯤꯀꯣ
ꯎꯝ
ꯑ ꯗꯥꯎꯒꯥ ꯀꯣꯕꯤ ꯍꯥꯞꯔꯒ ꯀꯣ
ꯑꯪ
ꯊꯣꯡꯔ ꯆꯥꯏꯌꯦꯅꯦ
ꯆꯥꯎ ꯉꯁꯤ ꯀꯥꯡ ꯅꯨꯃꯤꯠ ꯅꯠꯇ꯭ꯔꯣ ꯑ
ꯅꯣꯏꯗꯤ ꯆꯥꯗ꯭ꯔꯤ ꯍꯥꯏꯕ
ꯑꯥ ꯆꯥꯗ꯭ꯔꯤ ꯑꯩꯈꯣꯏꯗꯤ ꯉꯁꯤ ꯀꯥꯡ ꯅꯨꯃꯤꯠ ꯅꯠꯇ꯭ꯔꯣ ꯑꯗꯣ ꯀꯥꯡ ꯑ ꯑꯗꯨꯅꯦ ꯑꯗꯨꯗꯤ ꯏꯟꯖꯥꯡ ꯑꯍꯥꯎꯕ ꯆꯥꯎꯅꯥ ꯀꯔꯤꯒꯤ ꯗꯥꯜ ꯑꯣꯏꯅ ꯆꯥꯕ꯭ꯔꯥ
ꯑꯣ ꯀꯥꯡ ꯅꯨꯃꯤꯠꯇ ꯏꯟꯁꯥꯡ ꯑꯍꯥꯎꯕ ꯆꯥꯒꯗꯧꯕ꯭ꯔꯥ
ꯗꯦ
ꯀꯔꯤ ꯐꯦ ꯀꯔꯤ ꯀꯔꯤꯅꯣꯁꯨ ꯐꯖꯅ ꯈꯪꯗꯦ ꯑꯗꯨꯒꯤꯅꯦ
ꯑꯗꯨ ꯈꯦ ꯈꯦꯆ꯭ꯔꯤ ꯈꯦꯆ꯭ꯔꯤ ꯑꯣꯏꯅ ꯆꯥꯔꯣ ꯑꯗꯨꯗꯤ ꯑꯗꯨꯒꯤ ꯅꯨꯃꯤꯠ ꯅꯠꯇ꯭ꯔꯣ
ꯑꯩꯁ ꯑꯗꯨꯗꯤ ꯆꯥꯅꯤꯡꯗꯦꯍꯦ
ꯌꯥꯝ ꯍꯥꯎꯋꯦ ꯑꯗꯣ
ꯑꯩꯗꯤ ꯑꯗꯨꯝꯕ ꯆꯥꯅꯤꯡꯗꯦꯗ ꯅꯍꯥꯟ ꯑꯩꯈꯣꯏ ꯑꯩꯈꯣꯏ ꯃꯔꯨꯞ ꯍꯣꯏ ꯑꯗꯨꯒꯨꯝꯕ ꯇꯧꯕꯒ ꯇꯧꯔꯒ ꯆꯥꯕ ꯃꯤ ꯂꯩ ꯍꯥꯢ ꯑꯩꯉꯣꯟꯗ ꯄꯤꯔꯛꯑꯦ ꯑꯗꯣ ꯑꯩꯗꯤ ꯍꯧꯇꯦꯗꯥ
ꯑ ꯅꯪꯅ ꯆꯥꯕꯗꯣ ꯍꯥꯎ ꯍꯥꯎꯇꯕꯒꯤ ꯑꯣꯏꯔꯝꯒꯅꯤ ꯑꯩꯈꯣꯏꯅ ꯆꯥꯕꯗꯤ ꯌꯥꯝ ꯍꯥꯎꯋꯦ
ꯅꯣꯏꯕꯨ ꯅꯣꯏꯕꯨꯗꯤ ꯀꯩꯀꯩ ꯍꯥꯞꯔꯒ ꯑ ꯊꯣꯡꯂ ꯄꯤꯖ ꯄꯤ ꯄꯤꯔꯛꯄ꯭ꯔꯥꯅꯦ
ꯈꯣꯏꯗꯤ ꯑ ꯎꯁꯣꯢꯒ ꯃꯇꯣꯔ ꯀꯨꯝꯕ ꯄꯤꯔꯛꯑꯦ ꯑꯗꯨꯒ ꯄꯀꯣꯔꯥꯁꯨ ꯍꯣꯏ ꯆꯥꯛꯁꯨ ꯌꯧꯋꯦ ꯑꯗꯨꯒ ꯄꯀꯣꯔꯥꯁꯨ ꯄꯤꯌꯦ ꯑꯗꯨꯒ ꯑ ꯐ꯭ꯔꯥꯏ ꯑꯥꯂꯨ ꯐ꯭ꯔꯥꯏꯒꯨꯝꯕ꯭ꯔꯥꯗꯤ ꯄꯤ ꯄꯤꯕꯒꯨꯝ ꯇꯧꯋꯦ ꯈꯪꯗꯦ ꯑꯩꯁꯨ ꯀꯥꯎꯈ꯭ꯔꯦ ꯅꯠ ꯑꯩꯈꯣꯏꯗꯤ ꯆꯥꯅꯤꯡꯕꯒꯤ ꯑꯣꯗꯔ ꯇꯧꯕꯅꯦ ꯉꯁꯤ
ꯉꯧꯔꯣꯑꯣ ꯑꯩꯥ ꯈꯪꯈ꯭ꯔꯦ ꯑꯩꯥ ꯈꯪꯈ꯭ꯔꯦ ꯉꯁꯥꯏ ꯑꯩꯈꯣꯏ ꯑꯧꯖꯤ ꯑꯩꯈꯣꯏꯒꯤ ꯃꯔꯨꯞ ꯅꯨꯄꯥ ꯑꯃꯗ ꯑꯩ ꯍꯪꯅꯕꯅꯦ ꯑꯁꯤ ꯀꯥꯡꯒꯤꯗꯣ ꯀꯔ ꯀꯥꯡ ꯅꯨꯃꯤꯠꯗꯣ ꯀꯔꯤ ꯀꯔꯤ ꯇꯧꯒꯗꯧꯕ꯭ꯔꯥ ꯍꯥꯏꯕꯖꯨ ꯃꯥꯁꯨ ꯈꯪꯗꯦ ꯍꯩꯌꯦꯕꯀꯣ
ꯎꯝ
ꯄ꯭ꯔꯥꯊꯅꯥꯒꯨꯝꯕ ꯇꯧꯒꯗꯧꯕ ꯑꯣꯢꯔꯝꯃꯅꯤ ꯍꯥꯏꯌꯦ ꯃꯥꯥꯟꯅꯗꯤ
ꯎꯝ ꯍꯣꯏ
ꯑꯗꯨ ꯍꯣꯏ ꯑꯩꯈꯣ ꯑꯁꯤꯗꯤ ꯄꯪꯁꯨ ꯇꯥꯁꯨ ꯇꯥꯗ꯭ꯔꯦ ꯑꯗꯨ ꯉꯁꯤ ꯑꯗꯨꯒꯤ ꯅꯨꯃꯤꯠꯅꯤ ꯍꯥꯏꯕꯁꯨ ꯈꯪꯗꯤ ꯈꯪꯉꯦ ꯑꯗꯣ ꯀꯔꯤ ꯀꯔꯤ ꯇꯧꯕ꯭ꯔꯥ ꯍꯥꯏꯕꯗꯣ ꯐꯖꯅ ꯈꯪꯗꯦꯅꯦ ꯍꯥꯏꯔ ꯂꯩꯕꯅꯤꯅꯦ
ꯑꯥ
ꯈꯦꯆ꯭ꯔꯤꯒꯤ ꯅꯨꯃꯤꯠꯅꯦꯕꯀꯣ
ꯑ ꯑꯣꯏꯔꯝꯒꯅꯤ ꯑꯩꯁꯨ ꯈꯪꯗꯦ ꯑꯗꯨꯝ ꯄꯥꯡꯍꯥꯏ ꯍꯥꯏꯕꯅꯤꯗ
ꯑꯧ ꯍꯣ ꯑ ꯆꯨꯝꯃꯦꯍꯦ ꯆꯨꯝꯃꯦꯍꯦ ꯑꯩ ꯍꯧꯖꯤꯛꯅ ꯅꯤꯡꯁꯤꯡꯉꯦ ꯅꯪꯅ ꯍꯥꯏꯕꯗ
ꯑꯥ
ꯑꯗꯨ ꯀꯔꯤ ꯈꯦꯆ ꯑꯗꯨ ꯆꯥꯔ ꯀꯔꯤ ꯇꯧꯔꯀꯣ ꯍꯥꯏꯗꯤ ꯑꯗꯨ ꯍꯥꯏꯕꯗꯤ ꯑꯩꯈꯣꯏꯗ ꯂꯩꯕꯗꯨ ꯑꯩꯈꯣꯏꯅ ꯊꯣꯡꯕꯗ ꯑꯗꯨꯝ ꯃꯤꯗ ꯄꯤꯖꯕ ꯑꯗꯨꯒꯨꯝꯕ ꯑꯣꯏꯕ꯭ꯔꯥ ꯑꯣꯏꯕ ꯃꯜꯂꯦꯅ ꯑꯗꯨꯗꯤ
ꯑꯣ ꯐꯣꯟꯗꯦ ꯑꯩꯁꯨ ꯑꯥ ꯕꯝ ꯕꯝꯃꯣꯟ ꯕꯃꯣꯟꯅ ꯄꯤꯖꯩ ꯍꯥꯏꯌꯦ ꯕꯃꯣꯟꯅ
ꯑꯣ ꯍꯣꯏ ꯍꯣꯏ ꯑꯥ ꯆꯩꯔꯕꯒꯨꯝꯕꯗꯤ ꯅꯠꯇꯦꯅꯦ ꯅꯠꯇꯦꯕ
ꯈꯪꯗꯦ ꯎꯝ ꯇꯥꯏꯌꯦ ꯈꯪꯗꯦ ꯑꯩꯁꯨ ꯑꯩꯁꯨ ꯈꯪꯗꯦ
ꯅꯪꯒꯤ ꯃꯨꯛ
ꯑꯗꯨꯝꯅ ꯇꯥꯏꯌꯦ ꯍꯪꯒꯦ
ꯁꯦ ꯅꯨꯃꯤꯠꯗ ꯀꯔꯤ ꯀꯔꯤ ꯇꯧꯕ꯭ꯔꯥ ꯍꯥꯏꯅ
ꯉꯁꯤꯗꯣ ꯑꯩꯈꯣꯏ ꯑꯥ ꯃꯣꯏꯒꯤ ꯂꯥꯏ ꯂꯥꯏ ꯈꯨꯔꯨꯝꯕ ꯃꯐꯝ ꯆꯠꯀꯦꯅ ꯇꯧꯕꯅꯦꯕ
ꯑꯣ ꯑꯣ
ꯏꯔꯥꯡ ꯊꯣꯛꯄꯒꯤ ꯑꯩꯈꯣꯏ ꯑꯩꯈꯣꯏ ꯁ꯭ꯀꯨꯜ ꯈꯤꯇꯪ ꯊꯣꯛꯄꯒꯤ ꯆꯥꯍꯟꯗꯕ
ꯅꯪ ꯁ꯭ꯀꯨꯜ ꯀꯥꯔꯤꯔꯣ
ꯅꯠꯇꯦ ꯁ꯭ꯀꯨꯜꯗꯤ ꯀꯥꯗꯦ ꯁ꯭ꯀꯣꯜ ꯀꯥꯕ ꯂꯣꯏꯈ꯭ꯔꯦ ꯍꯣꯏ ꯂꯥꯏꯔꯤꯛ ꯇꯝꯕ ꯂꯣꯏꯔꯦ
ꯌꯥꯝ ꯊꯨꯑꯦꯅ
ꯎꯝ ꯅꯪꯗꯤ ꯇꯝꯕ꯭ꯔꯣ
ꯑꯩꯗꯤ ꯇꯧꯔꯤꯌꯦ ꯑꯣꯏ
ꯁ꯭ꯀꯨꯜꯔ ꯀꯣꯂꯦꯁꯔꯥ
ꯀꯣꯂꯦꯖ ꯍꯥꯏꯕ ꯇꯥꯔꯦꯅꯦ ꯑꯗꯣ ꯒ꯭ꯔꯦꯖꯨꯑꯦꯁꯟꯅꯤꯕꯀꯣ
ꯑꯥ ꯐꯖꯥꯅ ꯇꯧꯔꯣ ꯑꯗꯨ ꯑꯣꯏꯔꯗꯤ ꯑꯣ ꯑꯗꯨ ꯑꯣꯏꯔꯗꯤ ꯐꯖꯅ ꯇꯧꯔꯣ
ꯍꯣꯏ ꯑꯗꯣ ꯅꯪ ꯑꯩꯉꯣꯟꯗꯒꯤ ꯈꯔ ꯑꯥ ꯑꯍꯟꯗꯤ ꯑꯣꯏꯗꯤ ꯑꯣꯏ ꯃꯥꯜꯂꯦ ꯑꯗꯨꯗꯤꯀꯣ
ꯎꯝ ꯑꯣꯏꯌꯦ
ꯑꯗꯨ ꯑꯣꯏꯗꯤ ꯀꯃꯥꯏꯅ ꯀꯃꯥꯏꯅ ꯂꯥꯏꯔꯤꯛ ꯂꯥꯏꯔꯤꯛ ꯇꯝꯒꯅꯤ ꯑꯗꯨꯒꯨꯝꯕ ꯈꯔ ꯑꯥ ꯇꯝꯕꯤꯔꯝꯃꯣꯅ
ꯑꯁ ꯑꯩ ꯑꯩꯁꯨ ꯈꯪꯗꯦꯗ ꯑꯩꯁꯨ ꯂꯥꯏꯔꯤꯛ ꯄꯥꯕ ꯇꯟꯕ ꯃꯤꯅꯦꯕ ꯑꯗꯣ ꯈꯣꯗꯦ
ꯑꯗꯨ ꯑꯗꯨ ꯑꯗꯨ ꯑꯣꯏꯔꯗꯤ ꯑꯥ ꯂꯥꯏꯔꯤꯛꯒꯤ ꯅꯠꯇꯕꯤꯗ ꯑꯁꯨꯃꯥꯏꯅ ꯍꯤꯡꯉꯣ ꯁꯨꯃꯥꯏꯅ ꯇꯧꯋꯣ ꯑꯁꯨꯃꯥꯏꯅ ꯇꯧꯋꯣ ꯍꯥꯏꯕꯗꯨ ꯂꯩꯁꯨꯗꯨ ꯈꯔ ꯇꯥꯑꯣ ꯇꯥꯔꯝꯃꯣꯅꯦ ꯑꯗꯨꯗꯤ
ꯎꯝ ꯑꯩ ꯑꯗꯨꯝ ꯃꯤꯉꯣꯟꯗ ꯀꯃꯥꯏ ꯍꯥꯏꯁꯤꯔꯥ ꯃꯣꯇꯤꯕꯦꯁꯟꯒꯨꯝꯕ ꯄꯤꯕ ꯍꯩꯇꯦ ꯅꯪ ꯍ ꯅꯪ ꯅꯪ ꯎꯝ
ꯑꯗꯨ ꯑꯗꯨ ꯑꯗꯨꯁꯨ ꯌꯥꯗꯦ
ꯍꯣꯏ ꯑꯗꯨꯁꯨ ꯌꯥꯗꯦ ꯑꯗꯨꯁꯨ ꯍꯩꯇꯦꯕ ꯑꯩ ꯑꯩꯅꯁꯨ ꯇꯟ ꯇꯟꯔꯒ ꯀꯃꯥꯏ ꯀꯅꯥ ꯑ ꯀꯃꯥꯏꯅ ꯃꯤꯉꯣꯟꯗ ꯍꯥꯏꯗꯣꯏꯅꯣ ꯑꯩ ꯂꯥꯏꯔꯤꯛ ꯄꯥꯕ ꯑꯗꯨꯝ ꯍꯥꯏꯔꯗꯤꯁ
ꯑꯗꯨꯗꯤ ꯅꯪ ꯅꯪꯅ ꯍꯥꯏꯕ ꯑꯃ ꯇꯝꯕꯤꯔꯝꯃꯣꯅꯦ ꯑꯩꯕꯨ
ꯑꯩꯅ ꯍꯩꯕ ꯍꯥꯏꯔꯤꯁꯤꯗꯤ ꯀꯃꯥꯏ ꯍꯥꯏꯁꯤꯔꯥ ꯊꯕꯛ ꯊꯕꯛ ꯀ ꯊꯕꯛ ꯀꯟꯅ ꯇꯧꯑꯣ
ꯑꯣ ꯅꯪ ꯊꯕꯛ ꯀꯟꯅꯗꯤ ꯇꯧꯗꯤ ꯇꯧꯕ꯭ꯔꯣ
ꯍꯣꯏ ꯑꯩꯗꯤ ꯀꯥꯟꯅ ꯇꯧꯋꯦ ꯊꯕꯛꯇꯤ
ꯍꯥꯏꯕꯗꯤ ꯑꯥ ꯌꯨꯝ ꯌꯨꯝꯒꯤ ꯊꯕꯛꯔꯥ ꯅꯠꯇꯗꯤ ꯀꯩ ꯊꯕꯛ ꯑꯣꯏꯗꯧꯕꯥ ꯑꯗꯨꯗꯣ
ꯌꯨꯝꯒꯤ ꯊꯕꯛ ꯇꯧꯅꯤꯡꯔꯁꯨ ꯌꯨꯝꯗ ꯂꯩꯇꯦꯕ ꯍꯧꯖꯤꯛꯇꯤ ꯑꯩꯁꯨ ꯑ
ꯀꯟꯅ ꯇꯧꯋꯦ ꯍꯥꯏꯕꯗꯣ ꯀ꯭ꯔꯤ ꯊꯕꯛꯔꯣ
ꯊꯕꯥꯛ ꯍꯥꯏꯕꯗꯤ ꯑꯩ ꯑꯩꯒꯤ ꯊꯕꯥꯛ ꯐꯪꯅꯤꯡꯉꯥꯏꯒꯤ ꯂꯝꯕꯤ ꯊꯤ ꯊꯤꯕꯅꯤ ꯀꯔꯤꯅ ꯍꯧꯖꯤꯛꯇꯤ
ꯍꯣꯏ ꯍꯣꯏ ꯍꯣꯏ
ꯊꯕꯥꯛ
ꯆꯥꯛ ꯌꯦꯟꯁꯥꯡꯒꯨꯝꯃꯗꯤ ꯆꯥꯛ ꯌꯦꯟꯁꯥꯡꯒꯨꯝꯃꯗꯤ ꯑꯗꯨꯝ ꯊꯣꯡꯕ ꯍꯥꯏꯗꯤ ꯍꯥꯏꯕ꯭ꯔꯣ
ꯏꯁ ꯄꯨ꯭ꯔꯣꯅꯦ ꯄꯨ꯭ꯔꯣꯅꯦ ꯁꯤꯗꯤ ꯆꯛ ꯍꯤꯡꯖꯡꯒꯤꯗꯤ
ꯄ꯭ꯔꯣꯅꯤ ꯑꯗꯨꯒꯤꯗꯤ
ꯊꯣꯡꯕꯗꯤ ꯇꯥꯜꯂꯦ
ꯅꯪ ꯄ꯭ꯔꯣꯅꯤꯕ ꯑꯗꯨꯒꯤꯗꯤꯀꯣ
ꯍꯣꯏ ꯄ꯭ꯔꯣꯅꯦ ꯄ꯭ꯔꯣ
ꯑꯗꯨꯗꯤ ꯌꯥꯔꯦ ꯑ ꯀꯩꯅꯣ ꯊꯕꯛ ꯑꯃꯗ ꯑꯩ ꯁꯥꯅꯗꯦꯗꯥ
ꯀ꯭ꯔꯤꯒꯤ
ꯑꯩꯒꯤ ꯐꯣꯟꯗꯣ ꯌꯥꯝ ꯌꯥꯝ ꯐꯖꯕ ꯑꯣꯏꯗꯕꯒꯤ ꯁꯥꯟꯅꯅꯤꯡꯗꯕ
ꯑꯣ
ꯅꯍꯥꯟꯗꯤ ꯄꯞꯖꯤ ꯁꯥꯟꯅꯔꯝꯃꯦꯕꯀꯣ
ꯎꯝ
ꯑꯗꯨ ꯑ ꯅꯦꯠꯋꯥꯛꯇꯨ ꯅꯦꯠꯋꯥꯛ ꯍꯥꯏꯌꯦꯏ ꯐꯣꯟꯗꯨ ꯌꯥꯝ ꯐꯕ ꯋꯣꯢ ꯍꯥꯏꯕꯒꯤ ꯑꯗꯨꯝ ꯁꯥꯟꯅꯅꯤꯡꯗꯕꯒꯤ ꯁꯥꯟꯅꯗ꯭ꯔꯦꯅꯦ
ꯑꯣ ꯑꯩꯗꯤ ꯄꯞꯖꯤ ꯒꯨꯝꯕꯒꯤ ꯏꯟꯇ꯭ꯔꯦꯁ ꯂꯩꯇꯦꯗ
ꯑꯁ ꯒꯦꯝꯗꯗꯤ ꯑꯗꯨꯅ ꯈ꯭ꯋꯥꯏꯗꯒꯤ ꯅꯨꯡꯉꯥꯏꯍꯦ ꯌꯥꯝꯁꯨ ꯔꯤꯌꯦꯜꯁꯨ ꯑꯣꯏꯕꯅꯦ ꯃꯣꯏꯗꯣ
ꯁꯤꯔꯗꯤ ꯑꯗꯨꯝ ꯁꯤꯈ꯭ꯔꯦꯀꯣ ꯋꯥꯟ ꯁꯤ ꯑꯗꯨ ꯑꯣꯏꯕꯒꯤ ꯇꯥꯜꯂꯦꯕ
ꯑꯗꯨ ꯀꯩꯅꯣ ꯃꯤꯅꯁꯨ ꯔꯤꯀꯣꯜ ꯇꯧꯕ ꯌꯥꯏꯅ
ꯑꯣ ꯇꯧꯕ ꯌꯥꯕ꯭ꯔꯣ
ꯍꯣꯏ ꯑꯦ ꯑꯈꯣꯏꯒꯤ ꯍꯥꯏꯗꯤ ꯑꯈꯣꯏ ꯁꯥꯟꯅꯁꯥꯟꯅꯃꯤꯟꯅ ꯁꯥꯟꯅꯃꯤꯟꯅꯔꯅꯤ ꯑꯗꯨꯗ ꯃꯤ ꯑ ꯃꯤ ꯃꯤ ꯃꯔꯤꯔꯥ ꯃꯉꯥꯔꯥ ꯒ꯭ꯔꯨꯞ ꯑꯣꯏꯅ ꯑ ꯆꯠꯃꯤꯟꯅꯔꯅꯤ ꯑꯗꯣ ꯑꯈꯣꯏ ꯑꯥꯏ ꯁꯤꯔꯁꯨ ꯃꯤ ꯒ꯭ꯔꯨꯞꯇ ꯃꯤ ꯑꯃ ꯍꯤꯡꯉꯩꯗ ꯑꯗꯨꯝ ꯔꯤꯀꯣꯠ ꯇꯧꯕ ꯌꯥꯕꯅꯦꯕꯀꯣ ꯑꯗꯨ ꯌꯥꯝ ꯍꯣꯏ ꯌꯥꯝ ꯀꯨꯏꯅꯗꯤ ꯎꯝ ꯑ ꯍꯥꯏꯗꯗꯤ ꯌꯥꯝ ꯀꯨꯏꯅꯗꯤ ꯂꯩꯗꯤ ꯂꯩꯔꯣ ꯑꯗꯨ ꯑꯩꯈꯣꯏ ꯃꯤ ꯈꯔ ꯍꯥꯏꯕ ꯂꯩꯕ ꯑꯗꯨꯗꯨꯗꯤ ꯅꯣꯏ ꯀꯣꯁꯨ ꯇꯧꯕ ꯌꯥꯕꯅꯤ
ꯑ ꯑ ꯇꯜꯂꯦ ꯑꯗꯨꯑꯣꯢꯔꯁꯨ
ꯅꯪ ꯀꯔꯤ ꯀꯔꯤ ꯒꯦꯝ ꯑꯣꯏꯅ ꯁꯥꯟꯅꯅꯤꯡꯕ꯭ꯔꯣ ꯑꯗꯨꯗꯤ
ꯑꯩꯗꯤ ꯑꯦꯝ ꯑꯦꯜ ꯑꯣꯏꯅ ꯆꯠ ꯁꯅꯥꯢ
ꯆꯥꯁ ꯑꯗꯨꯗꯤ ꯌꯥꯝ ꯍꯥꯏꯔꯝꯅꯤꯍꯦ
ꯍꯩꯇꯦꯗ ꯍꯩꯞꯗꯤ
ꯅꯪꯒꯤꯅ ꯀꯩ ꯅꯪ ꯑꯗꯨꯗ ꯁꯥꯟꯅꯔꯗꯤ ꯍꯦꯔꯣꯗꯣ ꯀꯔꯤ ꯑꯣꯏꯅ ꯄꯥꯏꯕ꯭ꯔ
ꯑꯩꯅ ꯄꯥꯏꯕꯁꯦ ꯑꯩꯗꯤ ꯔꯣꯝꯒ ꯃꯤꯠ ꯈꯛꯇ ꯃꯦꯁ ꯈꯛꯇꯅꯦ ꯄꯥꯏꯕ
ꯂꯦꯂꯥ ꯍꯥꯏꯕꯗꯨ ꯂꯩꯕ꯭ꯔ
ꯍꯣꯏ ꯍꯣꯏ ꯑꯗꯨꯗꯤ ꯑꯦꯝ ꯑꯦꯝ ꯑꯦꯝ ꯑꯦꯝꯅꯦꯕ
ꯑꯣ ꯑꯣ ꯅꯍꯥꯟ ꯅꯍꯥꯟ ꯑꯩ ꯑꯃꯔꯛ ꯑꯗꯨ ꯇꯧꯔꯝꯕꯅꯤ ꯂꯦꯂꯥ ꯍꯣꯏ ꯄꯥꯏꯑꯦꯕꯀꯣ ꯑꯗꯣ ꯑꯁ ꯈꯪꯗꯦ ꯑꯩꯗꯤ ꯐꯖꯅꯁꯨ ꯑ ꯚꯥꯕ ꯌꯥꯟ ꯇꯥꯗꯦꯕ ꯃꯣꯏꯒꯤ ꯃꯣꯏꯒꯤ ꯃꯣꯏꯒꯤ ꯒꯦꯝꯗꯨꯀꯣ
ꯐꯥꯔꯁꯇꯁꯨ ꯑꯩꯗꯤ ꯑꯩꯁꯨ ꯑꯗꯨꯝꯃꯥꯏꯟ ꯇꯧꯕꯅꯦ ꯑꯗꯨꯝ ꯁꯥꯟꯅꯕꯒꯤ ꯍꯧꯖꯤꯛꯇꯤ ꯈꯪꯈ꯭ꯔꯦꯗ
ꯍꯧꯖꯤꯗꯤ ꯄ꯭ꯔꯣ ꯑꯣꯏ ꯑꯗꯨꯒꯤꯁꯨ ꯄ꯭ꯔꯣ ꯑꯣꯏꯔꯝꯃꯅꯤ
ꯑꯥ ꯑꯥ ꯑꯩ ꯐꯥꯔꯁ ꯄꯥꯏꯕꯗꯤ ꯑꯩꯍꯣꯏ ꯂꯦꯂꯥ ꯑꯣꯏꯅ ꯄꯥꯏꯌꯦ ꯑꯗꯣ ꯍꯧꯖꯤꯛꯇꯤ ꯄꯥꯏꯕꯗꯤ ꯐꯪꯗ꯭ꯔꯦ
ꯑꯣ ꯑꯣ
ꯍꯥꯏꯕꯗꯤ ꯄꯥꯏꯗꯕꯅꯤꯅ ꯍꯥꯏꯄꯔꯒꯨꯝꯕ ꯐꯥꯏꯇꯔꯒꯨꯝꯕꯗꯤ ꯄꯥꯏꯅꯤꯡꯕꯅꯦ ꯑꯗꯣ ꯍꯩꯇꯦꯕ ꯄꯥꯏꯞꯗꯤ
ꯑꯗꯨ ꯑꯗꯨꯝ ꯇꯝ ꯇꯝ ꯇꯝ ꯁꯥꯟꯅꯔꯒ ꯁꯥꯟꯅꯔꯒ ꯍꯩꯒꯗꯧꯕꯅꯦꯗꫭ ꯃꯤ ꯂꯣꯏꯅꯃꯛ ꯇꯧꯕꯅꯤ ꯑꯗꯨꯝꯃꯥꯏꯅ ꯅꯠꯇ꯭ꯔꯣ
ꯑꯗꯨ ꯑꯣꯏꯔꯁꯨ ꯏꯁ ꯍꯥꯏꯄꯔꯒꯨꯝꯕ ꯐꯥꯏꯇꯔꯒꯨꯝꯕ ꯄꯥꯏꯔꯗꯤ ꯑꯗꯨꯝ ꯑꯩꯗꯤ ꯋꯥꯊꯤ ꯑꯗꯨꯝ ꯆꯥꯒꯅꯤ ꯋꯥꯊꯤ ꯆꯥꯕꯗꯣ ꯇꯟꯕꯒꯤ ꯄꯥꯏꯗꯦ ꯄꯥꯏꯁꯨ ꯄꯥꯏꯅꯤꯡꯗꯦ
ꯏꯞ ꯃꯤ ꯋꯥꯊꯤꯕꯨ ꯀꯩꯁꯨ ꯇꯥꯕꯤꯗꯦꯔ ꯑꯗꯨꯒꯨꯝꯕꯕꯨ
ꯑꯦ ꯅꯨꯡꯉꯥꯏꯇꯦ ꯃꯤ ꯑꯃꯅ ꯍꯥꯏꯞꯗꯤ ꯑꯗꯨꯝꯃꯥꯏꯅ ꯅꯪ ꯀꯃꯥꯏ ꯍꯥꯏꯁꯤꯔ ꯑꯪ ꯃꯇꯦꯡ ꯄꯥꯡꯕꯤꯗꯦꯅ ꯑꯗꯨꯝ ꯍꯥꯏꯔꯗꯤ ꯁꯥꯎꯅꯤꯡꯉꯦꯕ ꯗꯨꯝ ꯍꯥꯏꯃꯟꯂꯗꯤ ꯇꯜꯂꯦꯕ ꯑꯗꯨ ꯑꯣꯏꯕꯒꯤ ꯑꯗꯨꯒ ꯍꯩ ꯍꯩꯇ꯭ꯔꯗꯤ ꯍꯥꯏꯄꯔꯅ ꯍꯥꯏꯄꯔ ꯍꯥꯏꯄꯔꯒ ꯐꯥꯏꯇꯔꯒꯨꯝꯕ ꯍꯩꯇ꯭ꯔꯗꯤ ꯁꯥꯟꯅꯕꯗꯣ ꯅꯨꯡꯉꯥꯏꯇꯦ ꯒꯦꯝꯗꯨꯁꯨ ꯗꯤꯐꯤꯠ ꯑꯗꯨꯝ ꯆꯥꯏꯕ ꯃꫭꯏ ꯑꯅꯤꯅ ꯍꯩꯇ꯭ꯔꯗꯤ
ꯅꯪ ꯀꯔꯤ ꯀꯅꯥ ꯀꯅꯥ ꯑꯗꯨꯝ ꯁꯥꯟꯅꯃꯤꯟꯅꯕ꯭ꯔ ꯍꯧꯕ ꯀꯥꯟꯗ
ꯍꯧꯕ ꯀꯥꯟꯗꯗꯤ ꯑꯩ ꯑꯥ ꯑꯩꯒꯤ ꯑꯥ ꯑꯩꯒꯤ ꯐ꯭ꯔꯦꯟ ꯑꯃꯅ ꯇꯝꯕꯤꯌꯦ ꯑꯩꯒꯤꯗꯤ ꯑꯩꯅ ꯁꯥ ꯁꯥꯅꯅꯤꯡꯕ ꯑꯥ ꯑꯩꯅ ꯄꯥꯝꯕꯒꯤ ꯃꯥꯅ ꯑꯗꯨꯝ ꯇꯥꯛꯄꯤꯌꯦꯗ
ꯅꯨꯄꯤꯔꯣ ꯅꯨꯄꯤ ꯅꯨꯄꯤ
ꯑꯥ ꯅꯨꯄꯤ ꯅꯠꯇꯦ ꯅꯨꯄꯥ
ꯑꯥ ꯑꯗꯨꯒ ꯅꯣꯏꯅꯤ ꯑꯗꯨꯝ ꯁꯥꯟꯅꯃꯤꯟꯅꯕ ꯑꯣꯏꯕ
ꯍꯣꯏ